ꯍꯜꯂꯣ
ꯍꯜꯂꯣ ꯇꯥꯕ꯭ꯔꯣ
ꯑꯣ ꯇꯥꯏ ꯇꯥꯏ ꯀꯩꯗꯧꯔꯤꯒꯦ ꯑꯧ ꯅꯨꯡꯉꯥꯏꯔꯤ
ꯑꯆꯥ
ꯁꯣꯝꯗꯤ ꯅꯨꯡꯉꯥꯏꯔꯤꯕ꯭ꯔꯣ
ꯑꯩꯁꯨ ꯅꯨꯡꯉꯥꯏꯔꯤꯗ
ꯑꯣ ꯀꯃꯥꯏ ꯀꯃꯥꯏ ꯇꯧꯔꯒ ꯂꯩꯔꯦ ꯍꯧꯖꯤꯛꯀꯥꯟ
ꯉꯛꯁꯤ ꯑꯗꯨꯝ ꯈꯨꯟꯗ ꯂꯩꯗꯥ
ꯎꯝ ꯈꯨꯝꯗꯁꯨ ꯂꯩꯕ ꯅꯨꯡꯉꯥꯏꯕꯔꯣ ꯃꯤꯐꯝꯅꯤꯅꯦ ꯍꯧꯖꯤꯛꯀꯥꯟꯗꯤ
ꯍꯣꯏꯁꯨ ꯅꯨꯡꯉꯥꯏ ꯋꯥꯕꯁꯨ ꯋꯥꯏꯅꯤ ꯀꯩꯅꯣ
ꯋꯥꯕꯗꯣ ꯋꯥꯔꯁꯨ ꯋꯥꯕꯗꯤ ꯋꯥꯔꯝꯒꯅꯤ ꯑꯗꯨꯕꯨ ꯑꯥꯎ ꯍꯥꯎꯕ ꯆꯥꯁꯤꯜꯂꯨ
ꯑꯁ ꯑꯩꯈꯣꯏꯗꯤ ꯁꯨꯝ ꯐ꯭ꯔꯤ ꯑꯒꯗ ꯂꯩꯕꯤꯒꯀꯣ ꯑꯁ ꯀꯩꯅꯣ ꯑꯍꯥꯎꯕꯁꯤ ꯀꯌꯥ ꯆꯥꯅꯤꯡꯗꯔꯛꯇ꯭ꯔꯦꯅꯦ ꯁꯥ ꯉꯥꯁꯨ ꯆꯥꯅꯤꯡꯗꯕꯀꯣ
ꯑ
ꯐꯤꯕꯝꯁꯦ ꯌꯥꯝ ꯂꯨꯁꯜꯂꯦꯅꯦꯍꯦ
ꯁꯨꯝ ꯍꯨꯝ ꯑꯁ ꯍꯧꯖꯤꯛꯗꯤ ꯀꯔꯤꯁꯨ ꯇꯧꯗꯦꯗ ꯅꯣꯡ ꯆꯨꯕꯗꯣ ꯈꯔ ꯐꯕꯒꯤ ꯇꯦꯔꯦꯖꯇ ꯐꯝꯃꯒ ꯂꯩ
ꯁꯦ
ꯉꯁꯥꯏ ꯉꯁꯥꯏ ꯑꯩꯁꯨ ꯆꯤꯡ ꯂꯣꯝꯗꯒꯤꯅꯤ ꯉꯁꯥꯏ ꯒꯥꯔꯤ ꯈꯔ ꯁꯦꯝꯒꯦ ꯍꯥꯏꯅ ꯊꯣꯛꯂꯛꯄꯗ ꯅꯣꯡ ꯆꯨꯕꯒꯤ ꯄꯨꯂꯞ ꯆꯣꯠꯂꯒ ꯃꯨꯛ ꯍꯂꯛꯑꯦ
ꯑꯣ ꯒꯥꯔꯤ ꯑꯆꯧꯕꯔꯥ ꯃꯆꯥꯔꯥ
ꯃꯆꯥꯅꯤ ꯃꯃꯥꯡꯒꯤ ꯇꯥꯏꯌꯔꯗꯣ ꯐ꯭ꯂꯦꯠ ꯆꯠꯄꯀꯣ ꯄꯝꯆꯔ ꯑꯣꯏꯕꯒꯤ
ꯑꯥ
ꯀꯔꯤ ꯃꯊꯦꯜ ꯆꯥꯔꯒꯦ ꯉꯥꯁꯤꯗꯤ
ꯉꯁꯤ ꯍꯨꯏ ꯆꯥꯏꯗ
ꯍꯨꯏꯁꯨ ꯌꯥꯏꯅꯦ ꯑꯍ
ꯉꯁꯤ ꯑꯌꯨꯛꯇ ꯄ꯭ꯔꯣꯒꯔꯥꯝ ꯂꯩꯕ
ꯑꯣ
ꯃꯣꯏꯁꯤ ꯄ꯭ꯔꯣꯒꯥꯝ ꯂꯩꯕ ꯑꯗꯨꯗ ꯍꯨꯏ ꯍꯨꯏ ꯑꯣꯏꯅ ꯆꯥꯏ
ꯑꯁ ꯃꯁꯛ ꯐꯥꯎ ꯎꯗꯕ ꯀꯨꯏꯔꯤꯅꯦ ꯑꯩꯈꯣꯏꯗꯤ ꯑꯗꯨꯗꯣ
ꯎꯝꯍꯨꯝ
ꯆꯥꯕ ꯑꯁ ꯆꯥꯕ ꯐꯪꯗꯕꯁꯦ ꯀꯨꯏꯈ꯭ꯔꯦꯅꯦ ꯑꯩꯁꯨ ꯑꯃꯨꯛꯀ ꯌꯨꯝ ꯊꯣꯛꯂꯞ ꯀꯥꯟꯗ ꯑ ꯑꯃꯨꯛꯀ ꯆꯥꯅꯤ ꯍꯥꯏꯅ ꯈꯜꯂꯒ ꯂꯩꯔꯝꯅꯤ
ꯑꯥ
ꯍꯧꯖꯤꯛꯇꯤ ꯂꯧ ꯁꯨꯕ ꯃꯇꯝꯅꯤꯅ ꯀꯩ ꯀꯩꯅꯣ ꯃꯅꯥ ꯃꯁꯤꯡꯗꯤ ꯐꯥꯅꯥ ꯌꯥꯝ ꯑꯦꯚꯥꯏꯂꯦꯕꯜ ꯑꯣꯏꯔꯝꯒꯅꯤꯅꯦ
ꯑꯦ ꯔꯥꯃꯤꯗꯥ
ꯑꯣ ꯑꯁ ꯑꯗꯨꯗꯤ ꯑꯁ ꯍꯥꯎꯔꯅꯤꯅꯦ ꯑꯗꯨꯗꯤ ꯁꯥ ꯉꯥ ꯆꯥꯕ ꯃꯍꯨꯠꯇꯤ ꯑꯗꯨꯒꯨꯝꯕ ꯆꯥꯕꯅ ꯈ꯭ꯋꯥꯏꯗꯒꯤ ꯐꯔꯤꯅꯦ ꯀꯩꯅꯣ
ꯃꯥꯅꯦ
ꯑꯩꯒꯤꯗꯤ ꯍꯧꯖꯤꯛꯀꯥꯟ ꯀꯔꯤ ꯍꯥꯏꯗꯣꯏꯅꯣ ꯑꯗꯨꯒꯨꯝꯕ ꯑꯗꯨꯒꯨꯝꯕ ꯆꯥꯕ ꯐꯪꯗꯕꯒꯤꯔ ꯍꯟꯗꯛ ꯑꯁ ꯑꯗꯨ ꯌꯥꯝ ꯆꯥꯅꯤꯡꯂꯩꯔꯦꯅꯦ
ꯈꯔꯥ ꯀꯨꯏꯔꯦ ꯃꯥꯂꯦꯅꯦ ꯁꯣꯃꯤꯗꯣ
ꯀꯔꯤ
ꯑꯁ ꯈꯔ ꯀꯨꯏꯔ ꯃꯥꯜꯂꯦꯀꯣ
ꯑꯁ ꯆꯤꯡ ꯆꯤꯡꯒꯤ ꯀꯩ ꯀꯩꯅꯣ ꯆꯥꯔꯛꯇꯕꯁꯦ ꯑꯁ ꯈꯔ ꯀꯨꯏꯔꯤꯅꯦ
ꯑ
ꯃꯄꯥꯟꯗ ꯈꯛꯇ ꯆꯠꯄꯅꯤꯅꯀꯣ ꯑꯁ ꯁꯨꯝ ꯃꯤꯒꯤꯗꯤ ꯃꯤꯔꯣꯝ ꯑꯇꯣꯞꯄꯔꯣꯝꯗꯒꯤ ꯄꯥꯟꯕꯗꯤ ꯆꯥꯗꯤ ꯆꯥꯏꯌꯦ ꯑꯗꯨꯕꯨ ꯑꯩꯈꯣꯏ ꯆꯤꯡꯒꯤꯗꯨꯒꯗꯤ ꯃꯍꯥꯎꯗꯨ ꯇꯣꯡꯉꯥꯂꯦꯗꯅ
ꯍꯣꯏ ꯇꯣꯉꯂꯦ
ꯑꯗꯨꯒꯤ ꯑꯗꯨꯃꯥꯏ ꯇꯧꯕꯒꯤꯅꯤꯗ ꯌꯨꯝꯗ ꯑ ꯌꯨꯝꯗꯒꯤ ꯊꯥꯔꯛꯑꯣ ꯍꯥꯏꯒꯗꯕꯁꯨ ꯆꯠꯊꯣꯛ ꯆꯠꯁꯤꯟꯁꯦ ꯅꯨꯡꯉꯥꯏꯇꯕꯒꯤ
ꯑꯣ ꯑꯣ ꯃꯥꯅꯦ ꯃꯥꯅꯦ ꯍꯟꯗꯛꯁꯦ ꯆꯠꯊꯣꯛ ꯆꯠꯁꯤꯟ ꯅꯨꯡꯉꯥꯏ
ꯎꯝ ꯅꯣꯡ ꯆꯨꯕꯔꯥ ꯅꯣꯏꯔꯣꯝꯗꯁꯨ
ꯑꯩꯈꯣꯏꯒꯤ ꯆꯨꯗꯦ ꯑꯗꯣ ꯈꯔ ꯃꯝꯕꯗꯤ ꯈꯔ ꯃꯝꯃꯦ
ꯑꯁ ꯍꯧꯖꯤꯛ ꯉꯁꯥꯏ ꯑꯩꯈꯣꯏꯗ ꯐꯖꯅ ꯆꯨꯔꯝꯃꯒ ꯍꯧꯖꯤꯛꯇꯤ ꯄꯍ ꯅꯨꯡꯁꯥ ꯐꯖꯅ ꯀꯥꯞꯊꯣꯔꯛꯑꯦ ꯍꯨꯖꯤꯛ
ꯂꯣꯏꯔꯦ ꯍꯧꯖꯤꯛꯀꯤ ꯋꯦꯗꯔꯁꯤꯗꯤ
ꯅꯅꯥꯍꯔꯅꯤꯀꯣ ꯌꯥꯝ ꯀꯌꯥ ꯍꯥꯏꯁꯤꯔ
ꯃꯥꯅꯦ ꯃꯥꯅꯦ ꯌꯥꯝ ꯅꯥꯒꯟꯕ ꯅꯥꯒꯟꯕ ꯀꯩꯅꯣ ꯃꯇꯝꯅꯤꯅꯦ ꯍꯧꯖꯤꯛꯀꯥꯟꯁꯦ ꯁꯤꯒꯤ ꯋꯦꯗꯔꯁꯦ ꯑꯃ ꯔꯣꯝꯙꯥꯏꯗꯤ ꯐꯥꯏꯕ ꯀꯣ ꯑꯁꯨꯣ ꯑ ꯑꯃꯔꯣꯝꯗ ꯍꯥꯏꯔꯗꯤ ꯐꯩ ꯑꯗꯨꯒ ꯑꯃꯔꯣꯝꯗ ꯍꯥꯏꯔꯗꯤ ꯅꯨꯡꯉꯥꯏꯇꯦ ꯅ ꯍꯦꯛꯇ ꯆꯨꯕꯗ ꯏꯁꯤꯡꯁꯦ ꯑꯗꯨꯝ ꯊꯨꯝꯃꯦꯕꯀꯣ ꯑꯗꯨꯃꯥꯏꯅ ꯇꯧꯕꯒꯤ ꯅꯨꯡꯉꯥꯏꯔꯛꯇ꯭ꯔꯕ ꯍꯥꯏꯇꯥꯔꯦꯅꯤ
ꯃꯥꯅꯦ
ꯆꯤꯡꯗꯒꯨꯝꯕ ꯑꯁ ꯂꯩꯔꯝꯕꯗꯤ ꯍꯧꯖꯤꯛ ꯀꯥꯟꯁꯦ ꯀꯣꯏꯕ ꯆꯠꯄꯒꯨꯝꯕ ꯉꯥ ꯐꯥꯕ ꯀꯩꯅꯣ ꯆꯠꯄ ꯌꯥꯝ ꯅꯨꯡꯉꯥꯢꯗ ꯅꯨꯡꯉꯥꯏꯒꯗꯕ ꯃꯇꯝꯅꯤꯅꯦ
ꯃꯅꯦ ꯍꯟꯗꯛꯇꯤ ꯈꯣꯏꯗꯣ ꯌꯥꯝ ꯆꯨꯞꯄ ꯅꯨꯡꯉꯥꯏꯌꯦ
ꯎꯝꯎꯝ ꯈꯇꯝꯅꯤꯅꯀꯣ
ꯍꯣꯏ
ꯑꯁ ꯄꯥꯃꯨꯍꯦ ꯑꯩꯁꯨ ꯑꯩꯁꯨ ꯈꯨꯈꯨꯟꯗ ꯂꯩꯕ ꯃꯇꯝꯗ ꯁꯨꯃꯥꯏꯅ ꯌꯥꯝ ꯆꯠꯂꯝꯕꯅꯤ ꯑꯩ ꯏꯟꯇꯔꯦꯁ ꯌꯥꯝ ꯂꯩꯕꯀꯣ ꯁꯨꯃꯥꯏꯅ ꯆꯠꯄꯁꯦ
ꯑꯥ
ꯑꯁ ꯏꯟꯇꯔꯦꯁ ꯊꯣꯛꯂꯛꯏꯁꯤꯗꯤꯕ ꯏꯃꯥꯟꯅꯕꯤ ꯏꯃꯥꯟꯅꯕ ꯀꯥꯡꯕꯨꯁꯨ ꯌꯥꯝ ꯑꯩ ꯍꯧꯖꯤꯛ ꯃꯄꯥꯟꯗ ꯂꯩꯔꯤꯕꯈꯤꯕꯀꯣ ꯑꯗꯨꯒꯤ ꯈꯨꯟꯒꯤ ꯃꯍꯥꯎꯗꯣ ꯐꯪꯕ ꯋꯥꯔꯦꯅꯦ ꯍꯧꯖꯤꯛꯀꯥꯟ ꯈꯪꯪꯂꯛꯇ꯭ꯔꯤꯅꯤ ꯏꯃꯥꯟꯅꯕ ꯀꯥꯡꯕꯨꯅ ꯌꯨꯝ ꯌꯨꯝ ꯂꯥꯛꯀꯗ꯭ꯔꯣ ꯍꯟꯗꯛ ꯌꯨꯝ ꯂꯥꯛꯑꯗꯤ ꯐꯖꯅ ꯀꯣꯏꯁꯤ ꯍꯥꯏꯅ ꯄ꯭ꯂꯥꯟ ꯐꯖꯅ ꯁꯥꯒꯠꯂꯛꯏꯅꯦ ꯃꯣꯏ
ꯑꯁ ꯌꯥꯝ ꯅꯨꯡꯉꯥꯏꯕ ꯋꯥꯔꯤꯗꯤ
ꯑꯁ ꯅꯨꯡꯉꯥꯏꯈ꯭ꯔꯖꯥꯠꯅꯤ ꯏꯃꯥꯟꯅꯕ ꯀꯥꯡꯕꯨꯁꯨ ꯁꯨꯃꯥꯏꯅ ꯁꯤꯒꯨꯝꯕ ꯇꯧꯕ ꯃꯇꯝꯗꯗꯤ ꯌꯥꯝ ꯅꯨꯡꯉꯥꯏꯕꯀꯣ ꯍꯥꯏꯗꯤ ꯆꯤꯡꯒꯤ ꯃꯁꯦꯟ ꯑꯣꯏꯕ ꯆꯤꯡ ꯃꯆꯥ ꯃꯁꯦꯟ ꯑꯣꯏꯕꯅꯤꯅ ꯆꯤꯡꯗ ꯇꯧꯒꯗꯕ ꯊꯕꯛ ꯃꯌꯥꯝ ꯈꯥꯡ ꯃꯌꯥꯝꯁꯤꯡꯗꯨꯣ ꯌꯥꯝ ꯍꯩꯕ
ꯍꯣꯏ
ꯑꯁ ꯆꯠ ꯑꯍꯥꯎ ꯑꯍꯥꯎꯕ ꯖꯪꯒꯜꯗꯒꯨꯝꯕꯗ ꯆꯠꯂꯒ ꯇꯧꯕꯁꯦ ꯑꯁ ꯌꯥꯝ ꯅꯨꯡꯉꯥꯏꯌꯦꯅ
ꯃꯥꯅꯤ ꯃꯥꯅꯦ
ꯍꯣꯏ ꯃꯣꯏꯅ ꯀꯣꯜ ꯇꯧꯔꯛꯑꯦ ꯑ ꯍꯟꯗꯛ ꯑꯩꯈꯣꯏ ꯑꯩꯈꯣꯏ ꯃꯔꯨꯞ ꯀꯥꯡꯕꯨꯁꯦ ꯃꯤ ꯈꯔꯗꯤ ꯈꯨꯟꯗ ꯂꯩꯍꯧꯋꯗ ꯑꯌꯥꯝꯕꯅ ꯑꯃ ꯃꯄꯥꯟꯗ ꯃꯁꯥ ꯃꯁꯥꯒꯤ ꯊꯕꯛ ꯑꯣꯏ ꯂꯥꯏꯔꯤꯛ ꯇꯝꯝꯕꯣꯏ ꯑꯗꯨꯝ ꯂꯣꯏꯅ ꯆꯠ ꯊꯣꯛꯈ꯭ꯔꯤꯕꯀꯣ ꯑꯗꯨ ꯍꯟꯗꯛꯁꯦ ꯄꯨꯂꯞ ꯂꯥꯛꯁꯤꯔꯥ ꯍꯥꯏꯅ ꯑꯩꯈꯣꯏꯁꯨ ꯄ꯭ꯂꯥꯟ ꯇꯧꯔꯕꯅꯦꯕꯀꯣ ꯄ꯭ꯂꯥꯟ ꯇꯧꯔꯒ ꯐꯖꯅ ꯈꯨꯗ ꯅꯨꯡꯉꯥꯏꯊꯣꯛꯁꯤ ꯍꯟꯗꯛꯀꯤ ꯍꯟꯗꯛꯀꯤ ꯈ꯭ꯔꯤꯁꯃꯥꯁꯇꯗꯤ ꯅꯨꯡꯉꯥꯏꯁꯤ ꯍꯥꯏꯅꯗꯤ ꯄ꯭ꯂꯥꯟꯗꯤ ꯇꯧꯗꯤ ꯇꯧꯋꯦ ꯑꯗꯨꯕꯨ ꯑꯣꯏꯕꯨ ꯑꯣꯏꯒꯗ꯭ꯔꯥ ꯈꯪꯗ꯭ꯔꯦ
ꯑꯣꯏꯅꯕ ꯍꯣꯠꯅꯔꯅꯦ ꯑꯗꯨꯗꯤ
ꯑꯣꯏꯅꯕꯗꯤ ꯍꯣꯠꯅꯕ ꯇꯥꯔꯦ ꯑꯗꯨꯕꯨ ꯃꯇꯝ ꯃꯇꯝꯅ ꯃꯇꯝ ꯐꯔꯛꯇ ꯐꯠꯇ꯭ꯔꯗꯤ ꯅꯨꯡꯉꯥꯏꯇ꯭ꯔꯦꯗꯅ
ꯃꯥꯅꯦ ꯍꯟꯗꯛꯇꯤ ꯑꯁ ꯃꯇꯝꯁꯤ ꯌꯥꯝ ꯅꯨꯡꯉꯥꯏꯇꯣꯏꯅꯦ
ꯎꯝ ꯕ꯭ꯔꯣꯗꯤ ꯆꯍꯤꯍꯤ ꯀꯌꯥ ꯁꯨꯔꯒꯦ
ꯑꯩꯗꯤ ꯑꯁ ꯑꯉꯥꯡ ꯑꯣꯏꯔꯤꯗ
ꯑꯣ
ꯇ꯭ꯋꯦꯟꯇꯤ ꯐꯥꯏꯚ ꯈꯛꯇꯅꯤ
ꯑꯁꯤ ꯑꯗꯨꯗꯤ ꯑꯩꯈꯣꯏꯒꯤ ꯂꯦꯡꯒꯥ ꯑꯣꯏꯅꯤ
ꯎꯝ ꯐꯣꯕꯨ ꯇ꯭ꯋꯦꯟꯇꯤ ꯐꯥꯏꯕ꯭ꯔꯣ
ꯑꯩꯁꯨ ꯌꯧꯒꯗꯧꯔꯦ ꯍꯣꯏ ꯗꯤꯁꯦꯝꯕꯔ ꯂꯥꯛꯑꯗꯤ ꯀꯝꯄ꯭ꯂꯂꯤꯠ ꯑꯣꯏꯔ ꯗꯧꯔꯦ
ꯑꯆꯥ ꯑꯠꯆꯥ ꯌꯥꯏꯅꯤ ꯑꯗꯨꯗꯤ ꯀꯌꯥꯝ ꯀꯨꯏꯔꯒꯦ ꯃꯄꯥꯟ ꯆꯠꯄ
ꯆꯍꯤ ꯆꯍꯤ ꯃꯔꯤ ꯃꯉꯥꯗꯤ ꯁꯨꯔꯝꯅꯤ ꯅꯨꯄꯥꯅ ꯂꯥꯏꯔꯤꯛ ꯇꯝꯕ ꯆꯠꯄꯒꯤꯀꯣ
ꯑꯣ ꯑꯣ ꯑꯗꯨ ꯑꯗꯨ
ꯑꯩꯈꯣꯏꯅꯗꯤ ꯑꯩꯈꯣꯏꯅ ꯂꯥꯏꯔꯤꯛ ꯇꯝꯃꯒ ꯆꯠꯄ ꯃꯇꯝꯗ ꯏꯆꯦꯗꯣ ꯃꯤꯅ ꯃꯨꯟ ꯍꯧꯧꯈ꯭ꯔꯦꯅꯦ
ꯑꯁ
ꯅꯨꯡꯉꯥꯏꯇꯕ ꯁꯤꯗꯤꯀꯣ
ꯃꯇꯥꯅꯤꯅꯦ ꯑꯗꯨꯗꯤ
ꯎꯝ ꯑꯁ ꯃꯣꯏꯁꯨ ꯆꯦꯗꯣ ꯑꯁ ꯏꯟꯁꯥꯡꯒꯨꯝꯕ ꯊꯣꯡꯕ ꯁꯨꯃꯥꯏꯅ ꯌꯥꯝ ꯇꯧꯕꯁꯤ ꯌꯥꯝ ꯍꯩꯕꯀꯣ ꯑꯩꯅ ꯍꯥꯏꯕ ꯆꯦ ꯅꯪ ꯆꯠꯈ꯭ꯔꯕꯅꯤꯅꯦ ꯅꯪꯅꯦ ꯊꯣꯡ ꯊꯥꯛꯄꯗꯣ ꯅꯅꯥꯎ ꯑꯩꯈꯣꯏ ꯑꯃꯨꯛꯀ ꯆꯥꯖꯕ ꯐꯪꯂꯔꯣꯏꯅꯦ ꯍꯥꯏꯔꯑ ꯃꯥꯅ ꯑꯦ ꯑꯗꯨꯃꯥꯏꯅ ꯈꯟꯅꯂꯨ ꯈꯨꯟꯗꯗꯤ ꯑꯩꯈꯣꯏ ꯈꯨꯟꯗꯗꯤ ꯀꯩꯅꯣ ꯃꯥꯁꯨ ꯌꯨꯝ ꯄꯥꯜꯂꯛꯑꯦꯕ ꯑꯗꯨ ꯑꯣꯏꯔꯁꯨ ꯍꯧꯖꯤꯛꯇꯤ ꯃꯤꯒꯤ ꯌꯨꯝꯗ ꯆꯠꯈ꯭ꯔꯕꯅꯤꯅ
ꯎꯝ
ꯀꯩ ꯍꯥꯏꯗꯣꯏꯅꯣ ꯑꯃ ꯂꯩꯗꯅ
ꯎꯝ ꯎꯝ
ꯃꯥꯏꯅ ꯑꯩ ꯑꯩꯅ ꯍꯥꯏꯕ ꯌꯨꯝꯗ ꯂꯩꯕ ꯌꯨꯝꯗ ꯂꯩꯕ ꯀꯥꯡꯕꯨꯗ ꯑꯁ ꯅꯣꯏꯁꯦ ꯐꯖꯅ ꯁꯦꯟꯅꯍꯧꯗꯦꯅꯦ ꯍꯥꯏꯅ ꯑꯩ ꯉꯥꯡꯕꯀꯣ
ꯍꯣꯏ ꯃꯇꯝ ꯂꯥꯛꯄꯒꯤꯅꯤ ꯍꯥꯏ
ꯑꯗꯣ ꯁꯣꯝꯗꯤ ꯃꯁꯇꯥ ꯇꯝꯕꯤꯕ꯭ꯔꯥ ꯍꯧꯖꯤꯛ
ꯃꯥꯁꯇꯔ ꯑꯍꯥꯟ ꯃꯁꯇꯔ ꯇꯝꯗ꯭ꯔꯦ ꯑꯩ ꯃꯁ ꯇꯝꯗꯤ ꯑꯗꯨꯝ ꯑꯗꯨꯝ ꯂꯩꯇ ꯑꯦꯛꯖꯥꯝ ꯈꯔ ꯊꯥꯑꯒ ꯀꯣ
ꯑꯆꯥ ꯑꯆꯥꯆꯥ ꯌꯥꯏꯅꯤ
ꯍꯖꯝ ꯑꯁ ꯑꯣꯏꯒꯗꯥ ꯑꯣꯏꯔꯣꯏꯗ꯭ꯔꯥ ꯈꯪꯗ꯭ꯔꯤꯗ ꯁꯨꯝ ꯁꯨꯝ ꯂꯨꯁꯜꯂꯛꯄ ꯀꯣ ꯍꯧꯖꯤꯛ ꯎꯝ ꯑꯣꯏꯕꯨ ꯑꯣꯏꯕ ꯉꯝ꯭ꯔꯗꯤ ꯑꯗꯨꯅ ꯈ꯭ꯋꯥꯏꯗꯒꯤ ꯕꯦꯁ ꯇꯥꯔꯦ ꯑꯗꯨꯕꯨ
ꯍꯣꯏ
ꯍꯧꯖꯤꯛꯀꯥꯟꯒꯤ ꯏꯖꯝꯁꯨ ꯌꯥꯝ ꯂꯨꯁꯜꯂꯛꯦꯅꯦ
ꯎꯝ ꯃ
ꯍꯥꯟꯅꯗꯒꯤ ꯍꯥꯟꯅꯗꯒꯤ ꯍꯦꯟꯅ ꯂꯨꯁꯜꯂꯛꯑꯦꯕꯀꯣ
ꯍꯣꯏ
ꯃꯥꯥꯏꯅ ꯑꯣꯏꯕ ꯑ ꯑꯃꯔꯣꯝꯗ ꯍꯥꯏꯔꯒ ꯏꯖꯝ ꯍꯥꯟꯅ ꯊꯥꯈ꯭ꯈꯤꯕꯁꯤꯡꯗꯨ ꯃꯥ ꯈꯖꯤꯛ ꯈꯖꯤꯛꯇ ꯈꯖꯤꯛ ꯈꯖꯤꯛ ꯋꯥꯠꯄꯗ ꯑꯗꯨꯝ ꯂꯩꯍꯧꯕꯀꯣ
ꯑꯣ
ꯑꯗꯨꯃꯥꯏꯅ ꯇꯧꯕꯒꯤ ꯑꯁ ꯃꯔꯛ ꯃꯔꯛꯇꯗꯤ ꯌꯥꯝ ꯁꯥꯎꯅꯤꯡꯉꯤ ꯌꯥꯝ ꯀꯩꯅꯣ ꯌꯥꯝ ꯍꯣꯠꯅꯕꯁꯨ ꯋꯥꯗꯤ ꯋꯥꯠꯄꯒꯤ ꯑꯣꯏꯔꯕꯅꯤꯗ ꯑꯩꯈꯣꯏꯁꯦ ꯃꯤ ꯑꯇꯣꯞꯄꯒꯨꯝꯅꯗꯤ ꯍꯣꯠꯅꯗꯕꯒꯤꯅꯤ ꯑꯗꯨꯕꯨ ꯑꯩꯈꯣꯏꯅ ꯑꯉꯝꯕ ꯆꯥꯡꯗꯗꯤ ꯇꯧꯔꯛꯄꯅꯤꯅꯀꯣ
ꯍꯣꯏ
ꯑꯗꯨꯗ ꯑꯗꯨꯝ ꯃꯥꯏ ꯄꯥꯛꯄ ꯉꯝ ꯉꯝꯔꯛꯇꯕꯗꯣ ꯃ ꯈꯖꯤꯛ ꯈꯖꯤꯛꯇ ꯑꯗꯨꯝ ꯂꯩꯍꯧꯕꯗꯣ ꯑꯁ ꯈꯜꯂꯨꯔꯒ ꯃꯔꯛ ꯃꯔꯗꯤ ꯀꯥꯞꯅꯤꯡꯕꯅꯤꯀꯣ
ꯃꯇꯝ ꯂꯩꯔꯤꯗ
ꯑꯣꯏ ꯑꯗꯨ ꯃꯇꯝꯕꯨꯗꯤ ꯂꯩꯔꯤ ꯑꯗꯨꯕꯨ ꯅꯨꯄꯥꯅ ꯃꯔꯣꯝꯗ ꯍꯥꯏꯔꯒ ꯅꯨꯄꯥꯅ ꯀꯞꯄꯁꯤ ꯅꯨꯄꯥꯊꯛ ꯍꯥꯏꯅ ꯈꯜꯂꯛꯄ ꯀꯣ
ꯎꯝ ꯑꯗꯨꯁꯨ ꯆꯨꯝꯃꯤꯅꯦ
ꯀꯞꯇꯣꯏꯅꯣ ꯍꯥꯏꯅ ꯑꯃꯨꯛꯀ ꯈꯜꯂꯛꯄ ꯑꯗꯨꯅ ꯃꯔꯛ ꯃꯔꯛꯇꯗꯤ ꯈꯟꯕ ꯋꯥꯈꯜꯁꯦ ꯈꯟꯕ ꯀꯥꯟꯗ ꯁꯨꯃꯥꯏꯅ ꯌꯥꯝ ꯀꯩꯅꯣ ꯇꯧꯋꯕꯀꯣ ꯅꯤꯗ
ꯑꯃꯨꯛ ꯇꯧꯋ ꯑꯃꯨꯛ ꯇ꯭ꯔꯥꯏ ꯇꯧꯔꯗꯤ ꯑꯃꯨꯛ ꯑꯣ ꯍꯟꯗꯛꯇꯤ ꯊꯣꯛꯂꯛꯀꯅꯤ ꯈꯔ ꯀ ꯍꯥꯏꯁꯦ ꯍꯪꯉꯥꯏꯕ ꯀꯜꯂꯨ
ꯈꯔ ꯍꯣꯏ ꯁꯨꯃꯥꯏꯅ ꯇꯧ ꯇꯥꯔꯦ ꯅꯠꯇ꯭ꯔꯗꯤ ꯐꯤꯕꯝꯁꯦ ꯁꯨꯝ ꯁꯨꯝ ꯂꯨꯁꯜꯂꯛꯑꯦꯕꯀꯣ
ꯃꯥꯅꯦ
ꯍꯧꯖꯤꯛꯀꯥꯟꯁꯦ ꯈꯨꯠꯇ ꯀꯅꯝ ꯀꯦꯝꯝ ꯂꯩꯗ꯭ꯔꯗꯤ ꯅꯨꯄꯤ ꯐꯥ ꯐꯪꯂꯉꯣꯏ ꯐꯪꯂꯉꯔꯣꯏꯗꯕ ꯃꯑꯣꯡꯗ ꯂꯥꯛꯈ꯭ꯦꯅꯦ
ꯑꯗꯨꯕꯨꯗꯤ ꯀꯔꯤꯝꯁꯨ ꯋꯥꯔꯨꯅꯨꯗ
ꯎꯝ ꯑꯗꯨꯕꯨꯗꯤ ꯑꯣꯏꯗꯤ ꯑꯣꯏ
ꯑꯩꯗꯤ ꯀꯩ ꯍꯥꯏꯁꯤꯔꯥ ꯇꯝꯕꯨꯗꯤ ꯇꯝꯗ꯭ꯔꯤ ꯑꯩꯁꯨ ꯃꯁꯥ ꯇꯝꯗꯦ
ꯎꯝ ꯦꯁꯟꯗꯒ꯭ꯔꯦꯁꯟ꯭ꯔ ꯇꯣꯄꯥ
ꯎꯝ ꯑꯗꯨꯒ ꯀꯩ ꯍꯥꯏꯁꯤꯔꯥ ꯑꯩꯁꯨ ꯃꯄꯥꯟꯕꯨꯗꯤ ꯆꯠꯇꯦ ꯑꯗꯣ ꯁꯤꯗ ꯂꯩꯔꯒ ꯀꯔꯤ ꯀꯔꯤꯒꯤꯅꯣꯣ ꯊꯥꯕ ꯌꯥꯕꯗꯤ ꯊꯥꯈ꯭ꯔꯕꯅꯦꯕ
ꯍꯣꯏ ꯍꯣꯏ ꯍꯣꯏ ꯇꯧꯔꯛꯀꯗꯕꯅꯤ
ꯑꯗꯨ ꯂꯣꯏ ꯐꯦꯜ ꯑꯣꯏꯕ ꯍꯥꯏꯁꯨ ꯑꯗꯨꯒ ꯐꯤꯖꯤꯀꯦꯜꯒꯤ ꯀꯩꯅꯣ ꯀꯩꯅꯣꯗꯤ ꯇꯧꯕꯅꯦ ꯑꯗꯨꯣ ꯑꯗꯨꯁꯨ ꯐꯦꯜ ꯑꯣꯏꯕ ꯑꯁ ꯌꯥꯝ ꯅꯨꯡꯉꯥꯏꯇꯦ ꯑꯩꯁꯨ
ꯑꯣ ꯑꯩꯁ ꯑꯩꯁꯨ ꯑꯁ ꯐꯤꯖꯤꯀꯦꯜꯗ ꯂꯩꯍꯧꯕ ꯇꯨ ꯇꯥꯏꯝꯁꯨ ꯈꯔꯅꯦ ꯀꯜꯗ ꯂꯩꯍꯧꯁꯦ ꯑꯗꯨꯅ ꯍꯟꯗꯛꯇꯤ ꯐꯤꯖꯤꯀꯦꯜ ꯁꯣꯟꯕ ꯌꯥ ꯐꯤꯖꯤꯀꯦꯜ ꯁꯣꯟꯕꯕꯁꯤ ꯌꯥꯗ꯭ꯔꯦ ꯍꯥꯏꯅ ꯀꯟꯅ ꯐꯤꯖꯤꯀꯦꯜꯁꯤꯁꯨ ꯍꯧꯖꯤꯛꯀꯥꯟ ꯑꯩꯅ ꯑꯉꯝꯕ ꯃꯈꯩ ꯇꯧꯕꯅꯤꯅꯦ
ꯑ
ꯍꯧꯖꯤꯛꯀꯥꯟꯗꯤ ꯍ ꯍꯣꯏ ꯈ꯭ꯋꯥꯏꯗꯒꯤ ꯕꯦꯔꯥ ꯀꯥꯔꯤꯁꯦ ꯍꯣꯏ ꯁ꯭ꯋꯥꯏ ꯅꯛꯄꯗꯒꯨꯝꯕꯗ ꯑꯩꯈꯣꯏꯒꯤ ꯐꯤꯖꯤꯀꯦꯜ ꯁꯦꯟꯇꯔ ꯑꯦꯛꯖꯥꯝ ꯁꯦꯟꯇꯔꯒꯨꯝꯕ ꯑꯣꯏꯔꯗꯤ ꯐꯕꯀꯣ
ꯍꯣꯏ
ꯄꯥꯟ ꯄꯥꯟ ꯑꯇꯣꯞꯄ ꯏꯁꯇꯦꯠꯀꯨꯝꯕꯗꯁꯨ ꯇꯥꯕ ꯁꯨꯃꯥꯏꯅ ꯇꯧꯁꯤꯦ ꯌꯥꯝ ꯆꯠꯊꯣꯛ ꯆꯠꯁꯤꯟꯁꯦ ꯕꯦꯔꯥ ꯌꯥꯝ ꯂꯩꯗꯅ
ꯃꯥꯅꯦ
ꯑꯗꯨꯅꯤꯅ ꯄꯩꯁꯥꯁꯨ ꯌꯥꯝ ꯆꯪꯉꯦ ꯆꯠꯄꯗ ꯍꯥ
ꯄꯨꯟꯁꯤꯁꯦ ꯂꯨꯏꯅꯦ
ꯂꯨꯏ ꯂꯨꯏ ꯃꯤꯅ ꯍꯥꯏꯖꯕ ꯋꯥꯅꯤ ꯑꯁ ꯍꯕꯨ ꯍꯣꯅꯔꯗꯤ ꯑꯣꯏꯑ ꯍꯥꯏꯕꯗꯣ ꯍꯣꯏ ꯑꯣꯏꯗꯤ ꯑꯣꯏꯔꯝꯕ ꯌꯥꯏ ꯑꯗꯨꯕꯨ ꯍꯣꯠꯅꯕꯁꯦ ꯃꯈꯟ ꯃꯈꯜ ꯂꯩꯕꯖꯥꯠꯅꯤꯀꯣ
ꯃꯥꯅꯦ
ꯀꯃꯥꯏꯅ ꯍꯣꯠꯅꯕ꯭ꯔꯥ ꯀꯃꯥꯏꯅ ꯃꯤ ꯑꯇꯣꯞꯄꯒꯤ ꯍꯣꯠꯅꯕꯗꯣ ꯑꯁ ꯃꯈꯟ ꯃꯈꯟꯒꯤ ꯂꯩꯕꯖꯥꯠꯅꯤ
ꯎꯝ
ꯑꯗꯨꯕꯨ ꯋꯥꯈꯟꯗꯤ ꯆꯥꯎꯊꯣꯛꯑꯣꯗ ꯑꯩꯈꯣꯏ ꯅꯨꯄꯥꯅꯤꯅꯀꯣ
ꯍꯣꯏ
ꯑꯃ ꯑꯣꯏꯗ꯭ꯔꯗꯤ ꯑꯁꯤ ꯇꯧꯅꯤ ꯍꯥꯏꯕ ꯄ꯭ꯂꯥꯟ ꯑꯃ ꯍꯦꯛꯇ ꯁꯦꯝꯅꯔꯒ ꯇꯧꯕ ꯌꯥꯕꯅꯤ
ꯃꯥꯅꯦ